ꯀꯩꯗꯕꯤꯅꯣ
ꯀꯩꯁꯨ ꯇꯧꯗꯣꯏꯗ
ꯆꯥꯛꯀꯤ ꯆꯔꯕꯣ
ꯑꯁ ꯆꯥꯛꯇꯦ ꯍꯧꯖꯤꯛ ꯐꯥꯎ ꯆꯥꯗ꯭ꯔꯒ ꯂꯩꯕꯗꯤ ꯀꯅꯥꯁꯨ ꯂꯩꯔꯝꯃꯔꯣꯏ ꯏꯕꯦꯝꯃ
ꯀꯔꯤ ꯌꯦꯟꯁꯥꯡ
ꯎꯝ ꯑꯁꯤꯁꯑꯦ ꯉꯁꯤꯁꯦ ꯉꯁꯤꯁꯦ ꯀꯥꯎꯔꯦꯅꯦ
ꯑꯁ
ꯑ ꯑ ꯌꯦꯟ
ꯍꯥꯎꯅꯥ
ꯀꯩꯅꯩꯅꯅꯦ ꯌꯦꯟꯗꯦꯝ ꯍꯥꯏꯔꯒ ꯍꯥꯏꯗꯣ ꯑꯩ ꯅꯪꯒꯤꯁꯤ ꯑꯩ ꯌꯦꯟꯁꯥꯡ ꯍꯥꯎꯗꯕꯒꯤ ꯑꯣꯏꯁꯤꯠꯇꯕ꯭ꯔꯥ
ꯅꯠꯇꯦ ꯅꯪ ꯌꯦꯟ ꯗꯦ ꯍꯥꯏꯕꯗꯤ ꯑꯩꯗꯤ ꯌꯦꯟ ꯆꯥꯏ ꯌꯦꯟ ꯆꯥꯕ꯭ꯔꯥꯅ ꯈꯟꯕ ꯑꯗꯨꯗꯩꯗꯤ ꯅꯪ ꯗꯦꯝ ꯑꯃꯨꯛ ꯍꯥꯔꯁꯤꯗꯤ ꯌꯦꯗꯦ
ꯎꯝ ꯑꯗꯨꯅꯤꯅꯦ ꯉ ꯐꯒꯤ ꯇꯥꯅꯦ ꯐꯅ ꯆꯥꯏ ꯍꯋꯥꯏ ꯆꯝꯐꯨꯠꯅꯦ ꯗꯥꯜ ꯀꯥꯡꯉꯧꯅꯦ
ꯎꯝ ꯃꯁꯤꯁ ꯁꯣꯏꯔꯣꯏ
ꯑꯦ ꯀꯩꯁ ꯀꯩꯁ ꯍꯣꯏꯗꯕ
ꯈꯪꯗꯦ
ꯀꯕꯨꯀꯤ ꯌꯦꯀꯣ
ꯍꯥꯥ
ꯌꯥꯝ ꯀꯤꯕ ꯅꯉꯣ
ꯀꯤꯔꯨꯅꯨꯗ ꯌꯥꯝ ꯐꯕꯅꯦ
ꯑꯃꯈꯛ ꯂꯧꯪꯅꯕꯤꯔꯒ ꯁꯣꯏꯔꯦ ꯍꯥꯏꯔꯛꯑꯦ
ꯌꯥꯝ ꯐꯝꯅꯤꯍꯦ ꯑꯩ ꯅꯣꯏ ꯈꯪꯗꯕꯩꯅꯦ
ꯑꯗꯨ ꯅꯪꯗꯤ ꯀꯔꯤ ꯌꯦꯟꯁꯥꯡ ꯆꯥꯒꯦꯕ ꯉꯆꯥꯥꯏ ꯍꯥꯏꯅ ꯆꯥꯕꯨ ꯆꯠꯈꯤꯕꯗꯣ
ꯑ ꯑꯩꯩꯅꯣ ꯍꯥꯏꯔꯛꯑꯒꯦ
ꯍꯣꯏ
ꯇꯤꯟꯗꯤ ꯌꯣ ꯀꯅꯨꯀꯣ
ꯑꯁꯤꯔ ꯂꯣꯏ
ꯉꯁꯤ ꯑꯩꯈꯣꯏ ꯑꯣꯛꯁꯥ ꯆꯥꯏ
ꯋꯥ ꯑꯩꯅ ꯈ꯭ꯋꯥꯏꯗꯒꯤ ꯆꯥꯅꯤꯡꯕ ꯌꯦꯟꯁꯥꯡꯅꯦ
ꯀꯩꯇꯧꯁꯨ ꯌꯦꯟꯒꯨꯝꯕꯗꯪꯡ ꯁꯥꯒꯤ ꯑꯦꯟꯁꯥꯡ ꯊꯣꯡꯕ ꯃꯇꯝꯗ ꯌꯦꯟꯗꯦꯝ ꯍꯥꯞꯄꯁꯨ ꯍꯥꯎꯕꯅꯦ
ꯑꯗꯨꯔꯣ
ꯍꯥꯥ
ꯌꯦꯟꯦꯟ ꯔꯤ ꯆꯕ ꯌꯥꯗꯦ
ꯀꯔꯒꯤ
ꯍꯥꯀꯠ ꯆꯌꯦ
ꯑꯣꯝ
ꯀꯟꯗꯒꯤ ꯎꯝ
ꯑꯦꯂꯔꯖꯤꯛ ꯑꯣꯏꯕ꯭ꯔꯅꯦ
ꯍꯣꯏ ꯑꯗꯨꯕꯨ ꯅꯪꯅ ꯊꯣꯡꯉꯗꯤ ꯌꯥꯏ
ꯌꯥꯔꯝꯒꯅꯤ
ꯌꯥꯗ꯭ꯔꯗꯤ ꯁꯤ
ꯑꯩ ꯍꯧꯖꯤꯛꯇ ꯀꯩꯅꯣꯃ ꯍꯥꯏꯒꯦ ꯇꯧꯕꯅꯦ ꯑꯃꯨꯛ ꯀꯥꯎꯈ꯭ꯔꯦ
ꯁꯨꯋꯥ ꯀꯥꯎꯁꯅꯨ ꯀꯥꯎꯁꯅꯨ
ꯑꯁ
ꯅꯤꯡꯁꯤꯡꯗ꯭ꯔꯗꯤ ꯅꯨꯡꯉꯥꯏꯗꯧꯕ
ꯑꯣ ꯑꯩꯗꯤ ꯀꯩꯅꯣꯗꯣ ꯁꯧꯒ꯭ꯔꯤꯗꯣ
ꯎꯝ ꯎꯝ
ꯄꯨꯔꯤ ꯑꯩꯗꯤ ꯆꯥꯕ ꯌꯥꯗꯦ
ꯑꯣ ꯌꯥꯝ ꯁꯥꯎꯕ꯭ꯔꯥ ꯁꯨꯒꯔꯤꯆꯥꯥꯔꯗꯤ
ꯑꯗꯨꯏ ꯅꯠꯇꯦꯍꯦ ꯃꯤꯅ ꯁꯦꯝꯕ ꯍꯥꯏꯔꯁꯨ ꯀꯩꯅꯣꯅꯦ ꯎꯝ ꯁꯦꯀꯦꯟ ꯁꯦꯀꯦꯟ ꯇꯥꯏꯅ ꯅꯪ ꯁꯣꯏꯔꯣꯏ ꯑꯣ
ꯏꯕꯦꯝꯃ ꯑꯗꯨꯗꯤ ꯅꯪꯒꯤ ꯐꯣꯟꯗꯣ ꯁꯥꯏꯂꯦꯟ ꯍꯥꯟꯅ ꯊꯝꯃꯨ
ꯍꯥꯏꯔꯣ ꯑꯩꯒꯤ ꯑꯩꯒꯤ ꯐꯣꯟ ꯁꯂꯦꯟ ꯊꯝꯕ ꯌꯥꯔꯗꯤꯦ ꯚꯥꯏꯕ꯭ꯔꯦꯁꯟꯗꯨ ꯂꯥꯛꯑꯦ ꯚꯥꯏꯕ꯭ꯔꯦꯁꯟ ꯊꯝꯕꯁꯨ ꯚꯥꯏꯕ꯭ꯔꯦꯁꯟ ꯑꯣꯐ ꯇꯧꯕꯁꯨ ꯑꯃꯨꯛ ꯌꯥꯗꯕ
ꯅꯤꯡꯉꯥ ꯌꯥꯝ ꯆꯥꯎꯋꯦ ꯅꯪ ꯃꯥꯜꯂꯦ
ꯆꯁ ꯑꯩ ꯐꯣꯟꯁꯦ ꯕꯦꯔꯥ ꯌꯥꯝ ꯀꯥꯕꯅꯦ
ꯑꯗꯨꯗꯣ ꯑꯩ ꯀꯩꯅꯣꯃ ꯍꯥꯏꯌꯦ ꯅꯪ ꯊꯥꯖꯒꯗ꯭ꯔ
ꯍꯥꯏꯔꯣ ꯊꯥꯖꯕ ꯊꯥꯖꯗꯕꯗꯤ ꯅꯪꯅ ꯍꯥꯏꯕꯒꯤ ꯃꯇꯨꯡ ꯏꯟꯅ ꯂꯩꯔꯦ
ꯎꯝ ꯑꯩꯀꯣ ꯅꯪꯗ ꯁꯤ
ꯎꯝ
ꯁ ꯁꯨꯃꯥꯏꯅꯀꯣ ꯏꯃꯥꯟꯅꯕꯅ ꯏꯃꯥꯟꯅꯕꯤꯗ ꯍꯥꯏꯕ ꯋꯥꯅꯤꯅꯦ
ꯑꯗꯣ ꯌꯥꯕꯤꯗ꯭ꯔꯕꯣ
ꯈꯪꯗꯦ
ꯌꯥꯕꯤꯔꯝꯃꯣꯅꯦ
ꯍꯣꯏ ꯌꯥꯔꯝꯕꯁꯨ ꯌꯥꯏ ꯌꯥꯔꯝꯗꯕꯁꯨ ꯌꯥꯏ
ꯉꯁꯤ ꯀꯥ ꯀꯥꯏ ꯆꯠꯀꯦ
ꯉꯁꯦ ꯂꯝꯕꯤ ꯃꯥꯡꯉꯦ
ꯑꯦ ꯀꯔꯤꯒꯤ
ꯍꯥꯏꯔꯣꯏ
ꯍꯥꯏꯌꯣ
ꯅꯪꯒꯤ ꯊꯝꯃꯣꯏ ꯂꯝꯕꯤ ꯃꯥꯡꯉꯦ
ꯉꯥꯟ ꯃꯅꯦ
ꯀꯣꯏꯊꯤ ꯊꯤꯔꯒ ꯑꯝꯇ ꯐꯪꯗꯦꯌꯦ
ꯎꯝ ꯐꯪꯉꯣꯏꯌꯦꯦ ꯂꯝꯕꯤꯗꯣ ꯈꯪꯗꯕꯅꯤꯅ ꯎꯝ
ꯑꯥ ꯊꯤꯡꯗꯤ ꯊꯤꯡꯕ ꯅꯠꯇꯦꯕꯀꯣ
ꯎꯝ
ꯎꯝ ꯐꯪꯈꯤꯗꯕꯅꯤ ꯂꯧ ꯆꯜꯂꯦ ꯑꯗꯨꯒ ꯂꯧ ꯁꯨꯋꯦ ꯅꯪꯗꯤ
ꯑꯩ ꯉꯁꯤ ꯕꯖꯥꯔ ꯆꯠꯂꯦ ꯌꯥꯝ ꯋꯥꯏꯗ
ꯑꯌꯣ ꯑꯩꯈꯣꯏ ꯂꯧ ꯁꯨꯕꯗꯤ ꯌꯥꯝ ꯅꯨꯡꯉꯉꯥꯏ
ꯍꯥꯏꯕꯗꯤ ꯕꯖꯥꯔꯗꯣ ꯀꯤꯂꯣꯃꯤꯇꯔ ꯑꯃ ꯁꯃꯥꯏꯅ ꯇꯧꯒꯅꯤꯗꯅ
ꯐꯣꯡꯅ ꯆꯠꯄ
ꯎꯝ ꯑꯣꯇꯣꯗꯣ ꯏꯇꯣꯝꯇ ꯆꯠꯁꯤ ꯍꯥꯏꯔꯗꯤ ꯑꯣꯇꯣꯗꯣ ꯃꯤ ꯑꯃꯈꯛꯇꯪ ꯆꯠꯀꯦ ꯍꯥꯏꯔꯗꯤ ꯌꯥꯗꯦꯕ
ꯑꯝ
ꯑꯗꯨ
ꯑꯗꯨꯗꯤ ꯅꯪ ꯑꯩꯉꯣꯟꯗ ꯀꯣꯜ ꯐꯠ ꯇꯧꯔꯛꯄ ꯌꯥꯗ꯭ꯔꯣ
ꯄꯥꯔꯛꯀꯦ ꯍꯥꯏꯕ꯭ꯔꯣ ꯅꯪ
ꯍꯣꯏ ꯅꯪꯕꯨ ꯆꯠꯃꯤꯟꯅꯅꯤꯉꯥꯏ ꯅꯠꯇꯦꯍꯦ
ꯍꯝ
ꯑꯣꯛꯇꯣꯗ ꯏꯟꯗꯤꯒꯦ ꯇꯧꯕ
ꯏꯁ ꯑꯣꯇꯣ ꯏꯟꯕ ꯉꯝꯒꯗ꯭ꯔꯣ
ꯃꯄꯥꯟ ꯑꯝꯇ ꯊꯣꯛꯑꯣꯅꯦ ꯃꯄꯥꯟꯗꯅ ꯂꯩꯔꯤꯁꯤꯅ
ꯀꯤꯆꯟꯗ
ꯎꯝ ꯀꯩꯅꯣꯕ ꯅꯪꯅ ꯑꯗꯨ ꯍꯧꯖꯤꯛꯄꯨ ꯐꯨꯔꯤꯦꯠ ꯑꯃꯨꯕꯒ ꯂꯤꯠꯂꯒ ꯂꯩꯔꯤꯗꯨꯅ
ꯎ ꯂꯂꯥ ꯃꯅꯤꯀꯋꯥ ꯍꯔꯔꯃꯅꯦ
ꯍꯥꯥ
ꯍꯣꯏ ꯍꯣꯏ ꯑꯔꯥꯡꯝꯒꯅꯦꯕ
ꯎꯝ ꯑꯗꯨ ꯃꯄꯥꯟꯗ ꯊꯥꯖꯁꯦ ꯉꯥꯟꯕ꯭ꯔꯥ ꯑꯝꯇ ꯌꯦꯡꯉꯨꯅꯦ
ꯉ ꯑꯗꯅꯤ
ꯀꯟꯗ꯭ꯔꯥ
ꯉꯂꯦ
ꯑꯗꯨꯗꯅ
ꯅꯪ ꯎꯦ
ꯑꯁꯦꯡꯕ
ꯅꯪ ꯎꯃꯣꯏꯦ
ꯍꯥꯏꯌꯦꯡ ꯌꯥꯝ ꯄꯛꯇꯤꯌꯦ
ꯅꯪ ꯅꯪ ꯗꯤꯄꯤ ꯊꯝꯕꯗꯣ ꯏꯆꯥꯎ ꯆꯥꯎꯅ ꯊꯣꯛꯑꯦ
ꯝꯕꯜ ꯁꯦꯦꯛ ꯇꯎꯒꯅ ꯑꯗꯨꯒꯨꯝꯕꯗ ꯆꯦꯛ ꯇꯧꯒꯅꯨꯕ
ꯁꯨꯝ ꯑꯩꯁꯨꯦ ꯅꯪ ꯀꯥꯏꯗꯅꯣꯃ ꯎꯈꯤꯒꯨꯝ ꯇꯧꯕ
ꯍꯣꯏ ꯅꯍꯥꯟ ꯂꯣꯛꯇ ꯏꯁꯤꯡ ꯇꯥꯎꯔꯛꯄꯗ ꯑꯩ ꯁꯤꯒꯦ ꯁꯤꯒꯦ ꯇꯧꯔꯒ ꯅꯪ ꯀꯟꯕꯤꯕꯗꯣ
ꯅꯠꯇꯦ ꯑꯁꯦꯡꯕꯅꯤ ꯑꯩ ꯍꯥꯏꯔꯤꯁꯦ ꯐꯦꯁꯕꯨꯛꯇꯔ ꯏꯟꯁꯇꯥꯗꯔ ꯑꯩ ꯈꯪꯨꯝ ꯀꯥꯏꯗꯅꯣꯃꯗꯤ ꯑꯣꯛꯁꯨꯒ ꯑꯗꯨꯝ ꯇꯧꯋꯤ ꯅꯪꯒꯤꯗꯤ ꯄꯤꯗꯣ ꯌꯦꯡꯉꯤꯕ
ꯎꯔꯝꯅꯤꯑꯦ ꯑꯩ ꯏꯟꯁꯇꯥꯒ꯭ꯔꯥꯝꯗ ꯌꯥꯝ ꯐꯥꯎꯅꯩ ꯃꯤꯝꯁꯦ ꯌꯥꯝ ꯊꯥꯒꯠꯄꯅꯦ
ꯑꯦ ꯅꯪ ꯅꯪ ꯑꯣꯏꯔꯝꯒꯅꯤ
ꯀꯥꯏꯩꯅ
ꯎꯝ
ꯀꯩꯅꯣ ꯀꯛꯊꯣꯛꯈ꯭ꯔꯣ ꯀꯛꯎꯕ ꯐꯣꯟꯗꯣ
ꯀꯈ꯭ꯔꯦ ꯐ꯭ꯔꯤ ꯂꯩꯕ꯭ꯔꯅ ꯐꯣꯟ ꯇꯧꯔꯛꯄꯅꯦ
ꯅꯣꯏ ꯍꯦꯔꯣ ꯑꯣꯏꯔꯝꯅꯤꯅꯦ
ꯍꯥꯥ
ꯔꯣ ꯑꯣꯏꯔꯝꯅꯤ
ꯅꯠꯇꯦ
ꯆꯤꯟꯇ ꯏꯩꯅꯨ
ꯋꯥꯔꯤ ꯁꯥꯟꯅꯁꯦꯅ ꯇꯧꯔꯛꯄ
ꯅꯅꯥ ꯆ ꯊ ꯀꯧ
ꯎꯝ ꯑꯩꯁꯨ ꯅꯪꯉꯣꯟꯗ ꯐꯣꯟ ꯇꯧꯔꯛꯀꯦꯍꯔꯀ ꯇꯧꯔꯛꯏꯗꯨꯗꯤ ꯃꯣꯏꯅꯁꯨ ꯇꯧꯔꯛꯀꯦ ꯍꯥꯏꯕ
ꯋꯥꯔꯤꯁꯦ ꯁ ꯋꯥꯗ ꯊꯨꯞꯁꯤꯜꯂꯁꯦ
ꯊꯨꯞꯆꯤꯜꯂꯁꯦ ꯆꯦꯞꯇꯔ ꯑꯃꯃꯨꯛ ꯍꯥꯡꯗꯣꯛꯑꯁꯦ
ꯅꯪ ꯑꯩꯕꯨ ꯎꯑꯦ ꯍꯥꯏꯗꯣ ꯀꯥꯏꯗꯣꯏꯅꯣꯕ
ꯏꯟꯁꯇꯥꯒ꯭ꯔꯥꯝꯗ ꯅꯪ ꯃꯦꯁꯦꯁ ꯊꯥꯔꯛꯈꯤ ꯑꯩꯅ ꯅꯪꯒꯤ ꯕꯤꯗꯤꯑꯣ ꯑꯃ ꯑꯩ ꯔꯤꯗ ꯑꯕ ꯇꯧꯕꯒꯤ
ꯑꯁꯤꯁꯦꯡꯃ ꯀꯔꯔ ꯏ ꯀꯣꯟꯅꯤ ꯍꯥꯏ꯭ꯔꯦ
ꯑꯁꯦꯡꯕꯅꯦ
ꯌꯥꯪ ꯊꯖꯦꯗꯤ
ꯑꯁ
ꯇ ꯑꯃ꯭ꯔ
ꯑꯗꯨꯝ ꯄꯥꯏꯌꯨꯀꯣ
ꯍ ꯇꯄ
ꯀꯩꯅꯩꯅꯅꯦ ꯀꯩꯅꯣꯅꯦ ꯀꯩꯅꯣꯅꯦ
ꯎ ꯑꯗꯨꯒꯣ ꯎꯝ
ꯑ ꯍꯥꯥ
ꯀꯩꯅꯣ ꯊꯕꯛ ꯌꯥꯝꯁꯤꯟꯕ꯭ꯔꯣ ꯅꯪꯕꯨ
ꯅꯠꯇꯦ ꯆꯤꯟꯕ ꯅꯠꯇꯦ ꯅꯪ ꯀꯩꯅꯣ ꯇꯧꯕꯗꯣ ꯑꯩꯅ ꯅꯪ ꯃꯁꯦꯠ ꯁꯥꯔꯛꯄꯗꯣ ꯑꯦꯁꯦꯠ ꯇꯧꯕꯒꯤ ꯅꯪꯒꯤ ꯀꯩꯅꯣ ꯗ ꯑꯃꯨꯛ ꯎꯗ꯭ꯔꯕ ꯑꯗꯨꯒꯤꯅꯤꯗ
ꯑꯦꯁ ꯑꯦꯁ ꯑꯦꯁ ꯑꯦ
ꯑ ꯗ ꯑꯩ ꯅꯪꯒꯤ ꯕꯤꯤꯗꯤꯑꯣ ꯁꯌꯔ ꯇꯧꯕꯗ ꯅꯪꯅ ꯃꯦꯁꯦꯁ ꯔꯤꯄ꯭ꯂꯥꯏ ꯇꯧꯔꯛꯄꯗꯣ ꯑꯩ ꯊꯤꯕ ꯍꯧꯖꯤꯛ ꯑꯗꯨ ꯎꯗꯕ
ꯑꯁꯦꯡꯕ
ꯎꯝ
ꯁꯦꯡꯉꯦ ꯍꯧꯖꯤꯛꯇꯤ ꯅꯤꯡꯁꯤꯡꯉꯦ
ꯊꯦꯡꯉꯦ
ꯆꯥꯝꯃ ꯃꯅꯨꯡꯗ ꯆꯥꯝꯃ
ꯍꯥꯥ
ꯆꯥꯝꯃ ꯃꯅꯨꯡꯗ ꯆꯥꯝꯃ ꯁꯦꯡꯉꯦ
ꯆꯥꯃ ꯃꯅꯨꯡꯗ ꯑꯃ ꯁꯦꯡꯉꯤ
ꯍꯩꯃ
ꯑꯗꯨꯀꯣ
ꯑꯥ
ꯍꯌꯦꯡꯗꯤ ꯀꯥꯏ ꯆꯠꯀꯅꯦ
ꯍꯌꯦꯡ ꯑꯩ ꯀꯥꯏꯁꯨ ꯆꯠꯂꯨꯌꯦꯦ ꯐꯤ ꯁꯥꯒꯅꯤ
ꯎꯝ ꯕꯣꯜ ꯌꯦꯡꯕ꯭ꯔꯥ
ꯦꯉꯦ ꯑꯗꯨꯕꯨ ꯉꯁꯤꯗꯤ ꯉꯁꯤꯐꯧ ꯂꯩꯕ꯭ꯔꯅꯦ
ꯂꯩꯕꯅꯦ ꯄꯨꯡ ꯇꯔꯥꯃꯥꯊꯣꯏ ꯃꯈꯥꯏꯗ
ꯑꯁ ꯑꯩꯗꯤ ꯇꯣꯡꯕꯅ ꯍꯥꯜꯂꯅꯤ
ꯀꯩꯒꯤꯅꯣ ꯉꯟ ꯇ ꯇꯨꯝꯃꯤꯗꯨꯣ
ꯑ ꯉꯟꯇꯥ ꯇꯨꯝꯗ꯭ꯔꯗꯤ ꯌꯥꯗꯦ ꯍꯌꯦꯡ ꯉꯟꯇꯥ ꯑꯃꯨꯛ ꯍꯧꯒꯠꯂꯒ ꯊꯃꯛ ꯎꯃꯨ ꯇꯧꯒꯅꯤ
ꯑꯦꯁ ꯀꯥꯏꯗ ꯆꯠꯀꯦꯔꯥ ꯍꯥꯏꯔꯒ ꯆꯠꯂꯣꯏ ꯍꯥꯏꯔꯒ ꯍꯧꯖꯤꯛꯀ
ꯑꯗꯨ ꯌꯨꯝꯗ ꯂꯩꯕꯗꯤ ꯆꯥꯛ ꯌꯦꯟꯁꯥꯡ ꯊꯣꯡꯉꯤꯗꯅ
ꯑꯗꯨ ꯇꯞꯅ ꯊꯣꯡ ꯌꯥꯗꯣꯏꯕ
ꯌꯥꯗꯦ
ꯃꯤ ꯊꯕꯛ ꯆꯠꯅꯤꯡꯉ ꯂꯩꯕ꯭ꯔꯥ
ꯆꯠꯅꯤꯡꯉꯥꯏ ꯂꯩꯇꯦꯗ ꯑꯗꯣ ꯑꯩꯈꯣꯏꯗꯤ ꯑꯗꯨꯝ ꯆꯥꯛ ꯌꯦꯟꯁꯥꯡ ꯉꯥꯟ ꯉꯟꯅ ꯆꯥꯕꯅꯤꯅ
ꯁꯥꯔꯗꯤ ꯋꯥꯏ ꯁꯪꯉꯦꯀꯣ ꯃꯁꯥ ꯃꯁꯥ ꯊꯕꯛ ꯇꯧꯕ ꯌꯥꯔꯦꯀꯣ ꯅꯪꯁꯦ ꯏꯄꯥꯅ ꯄꯥꯝꯖꯕ ꯃꯃꯧ ꯍꯥꯏꯕꯗꯤ ꯅꯪ ꯑꯣꯏ ꯌꯥꯔꯦ
ꯑꯣꯏꯜꯔꯝꯒꯅꯤ
ꯑꯁ ꯀꯥꯡ ꯌꯥꯝꯗ꯭ꯔꯣ
ꯆꯥꯝꯃꯒꯤ ꯃꯅꯨꯡꯗ ꯇꯪꯈꯥꯏ ꯃꯥꯃ ꯃꯅꯤ ꯀꯪ ꯀꯉꯥꯏꯇꯗꯥ
ꯑꯈꯣꯏꯁꯦ ꯂꯩ ꯅꯨꯄꯤꯗꯤ ꯊꯤꯗ꯭ꯔꯤꯕꯣ ꯑꯗꯨꯕꯨ ꯏꯆꯥꯗꯤ ꯂꯩꯔꯦꯀꯣ
ꯂꯩꯔꯝꯒꯅꯤ
ꯍꯥꯏꯕꯗꯤ ꯑꯩꯈꯣꯏꯗ ꯀꯥꯡꯅ ꯑꯩꯈꯣꯏꯗ ꯆꯤꯛꯑꯦ ꯑꯗꯨꯒ ꯑꯩꯈꯣꯏꯒꯤ ꯏꯗꯨꯅ ꯃꯆꯥ ꯄꯣꯛꯑꯦ ꯑꯗꯨ ꯑꯣꯏꯔꯗꯤ ꯑꯩꯈꯣꯏ ꯃꯄꯥ ꯑꯣꯏꯕ ꯇꯥꯔꯦ ꯀꯩꯅꯣ
ꯀꯌꯥꯕꯨꯧ ꯄꯣꯛ ꯥꯠꯂꯣꯅꯦ
꯭ꯌꯥꯟ ꯌꯥꯝꯝ ꯇꯒꯣ ꯍꯣꯏ ꯍꯣꯏ ꯍ ꯍ
ꯍꯟꯅꯨ ꯊꯪꯁꯤꯗ ꯑꯩꯁ ꯈꯔ ꯈ ꯇ
ꯌꯥꯝ ꯇꯧꯔꯛꯈꯣ ꯍꯥꯏꯕ꯭ꯔꯣ ꯍꯥꯛ ꯀ ꯄꯨꯋꯥꯔ ꯑꯗꯨꯝ ꯄꯨꯜꯂꯗꯤ ꯌꯥꯝ ꯇꯧꯔꯛꯈꯤꯅꯤ
ꯎꯝ ꯊꯣꯠ ꯊꯣꯠ ꯂꯥꯎꯒ ꯅꯪꯒꯤ ꯋꯥꯍꯩꯗꯨꯅ ꯈꯔ ꯇꯧꯔꯛꯇꯕꯗꯣ ꯑꯩꯒꯤ ꯃꯤꯠꯇ ꯎꯔꯦꯕ
ꯏꯁꯁ ꯑꯩ ꯑꯩꯒꯤ ꯋꯥ ꯈꯛꯇꯪ ꯎꯕ꯭ꯔꯥ ꯑꯩꯒꯤ ꯁꯛꯇꯤ ꯎꯗ꯭ꯔꯣ
ꯅꯪꯒꯤ ꯁꯛꯇꯤ ꯎꯗꯦ ꯍꯣꯏ ꯀꯥꯔꯇꯨꯟ ꯀꯥꯔꯇꯨꯟꯒꯤ ꯄꯤꯛꯆꯔ ꯑꯣꯏꯅ ꯎꯋꯦ
ꯎꯁꯟꯂꯣꯑꯣ ꯌꯦꯡꯉꯣ
ꯑꯁ ꯐꯖꯅ ꯈꯜꯂꯗꯤ ꯑꯗꯨꯝ ꯋꯥꯈꯜꯗ ꯐꯖꯅ ꯇꯧꯔꯗꯤ ꯂꯣꯏꯅ ꯎꯕꯗꯤ ꯉꯝꯃꯤꯗ ꯑꯦ ꯇꯨꯝꯅꯤꯡꯉ